ꯑꯥ
ꯎꯝ ꯑ ꯉꯍꯥꯟ ꯅꯪꯅ ꯁꯦꯝꯕ ꯑꯆꯥꯔꯗꯣ ꯑꯩꯉꯣꯟꯗ ꯈꯔ ꯄꯤꯔꯛꯄꯗꯣ ꯑꯗꯨ ꯌꯥꯝ ꯍꯥꯎꯋꯤ ꯅꯪꯗꯨꯕꯨ ꯀꯃꯥꯏꯅ ꯁꯦꯝꯃꯤꯅꯣ
ꯑꯣ ꯆꯥꯔꯁꯦ ꯑꯩꯒꯤꯁꯦ ꯁꯦꯝꯕꯁꯦ ꯍꯥꯏꯕꯗꯤ ꯃꯈꯟ ꯑꯅꯤꯃꯨꯛꯇꯤ ꯁꯦꯝꯃꯦꯕꯀꯣ ꯑꯗꯣ ꯑ ꯀꯔꯝꯕ ꯑꯣꯏꯗꯣꯏꯅꯣ ꯅꯪ ꯉꯥꯟ ꯆꯥꯕꯗꯤ ꯂꯣꯏꯅ ꯆꯥꯈ꯭ꯔꯦ ꯑꯗꯣ ꯀꯔꯝꯕ ꯑꯣꯏꯗꯣꯏꯅꯣ
ꯑꯩꯅꯍꯥꯟ ꯆꯥꯏꯗꯣ ꯍꯩꯅꯧꯒꯤꯁꯨ ꯆꯥꯏ ꯑꯗꯨꯒ ꯎꯝ ꯑꯃꯗꯨꯅ ꯍꯩꯇꯨꯞ ꯍꯗꯨ
ꯑꯣ ꯑꯗꯨ ꯏꯆꯦ ꯀꯩꯅꯣꯅꯦ ꯍꯩꯅꯧꯒꯤ ꯁꯦꯝꯕꯁꯦ ꯑꯩꯈꯣꯏ ꯍꯩꯅꯎꯁꯦ ꯀꯩꯅꯣ ꯇꯧꯔꯒ ꯍꯦꯛꯄꯤꯔꯒ ꯐꯖꯅ ꯆꯥꯝꯊꯣꯛꯄꯤꯔꯒ ꯄꯥꯅ ꯄꯥꯅ ꯁꯣꯏꯕꯤꯔꯦꯗꯅ ꯁꯣꯏꯔꯒ ꯃꯥꯁꯦ ꯍꯥꯏꯐꯦꯠ ꯃꯥꯒꯤ ꯈꯔ ꯃꯇꯨ ꯂꯥꯡꯖꯜꯍꯜꯂꯅꯤꯅ ꯀꯪꯍꯜꯂꯅꯤꯗꯅ ꯑꯗꯨꯗꯨꯒ ꯑ ꯊꯥꯎꯅꯦ ꯑꯗꯒꯤ ꯊꯨꯝ ꯃꯣꯔꯣꯛ ꯑꯗꯨꯒ ꯊꯣꯏꯗꯤꯡ ꯑꯁꯨꯨꯕꯗ ꯑꯗꯨꯗꯨ ꯈꯤꯇꯪ ꯆꯥꯏꯁꯤꯟꯕꯤꯔꯅꯤꯗꯅ ꯑꯗꯨꯗꯨꯒ ꯎꯝ ꯎ ꯃꯣꯔꯣꯛ ꯑꯗꯨ ꯀꯌꯥ ꯍꯥꯞꯆꯤꯜꯂꯒ ꯑꯩꯈꯣꯏ ꯇꯣꯠꯈꯥꯏꯕꯤꯤꯔꯦꯗꯅ ꯑꯗꯨꯒ ꯀꯧꯇꯥꯁꯤꯗ ꯍꯥꯞꯆꯤꯜꯂꯒ ꯍꯥꯏꯗꯤꯗꯣ
ꯎꯝ
ꯑꯗꯨꯗꯣ ꯎꯝ ꯑꯗꯨꯅ ꯑꯆꯣꯠꯄꯒꯤ ꯑꯣꯏꯗꯣꯏꯅꯦꯕꯀꯣ
ꯎꯝ ꯑꯗꯣ ꯁꯤꯒꯤ ꯍꯧꯖꯤꯛꯀꯤ ꯍꯥꯞꯆꯟꯕꯗꯣ
ꯑꯥ
ꯍꯥꯞꯆꯤꯟꯕꯁꯦ ꯍꯥꯞꯆꯜꯂꯒ ꯑꯗꯨꯝ ꯆꯥ ꯌꯥꯣꯕ ꯍꯥꯏꯗꯤ ꯅꯨꯃꯤꯠ ꯀꯌꯥꯅꯤꯒ ꯊꯝꯒꯦ ꯃꯥꯒꯤ ꯄꯠꯊꯔꯛꯄ ꯑꯣꯏꯔꯁꯨ ꯁꯨꯝ ꯂꯩꯗꯅ ꯑꯗꯨꯒ ꯅꯨꯃꯤꯠ ꯀꯌꯥꯅꯤꯗꯤ ꯆꯥꯕ ꯌꯥꯏ ꯍ ꯅꯨꯃꯤꯠ ꯀꯌꯥꯅꯤꯗꯤ ꯑꯗꯨꯝ ꯊꯝꯕ ꯌꯥꯒꯦ ꯍꯥꯏꯗꯤ ꯑꯗꯨꯗꯣ ꯀꯃꯥꯏ ꯀꯃꯥꯏꯅ ꯇꯧꯒꯦꯕ
ꯑꯣ ꯃꯥꯁꯦ ꯕꯣꯇꯜꯁꯦ ꯀꯧꯇꯥꯗ ꯍꯥꯞꯆꯤꯟꯕꯤꯔꯕ ꯃꯇꯨꯡ ꯅꯨꯃꯤꯠ ꯅꯤꯅꯤ ꯍꯨꯝꯅꯤꯃꯨꯛꯇꯤ ꯊꯝꯃꯦꯗꯅ ꯑꯗꯨꯗꯨꯒ ꯑꯗꯨꯝ ꯍꯨꯝꯅꯤ ꯃꯔꯤꯅꯤꯃꯨꯛ ꯊꯝꯃꯒ ꯑꯗꯨ ꯆꯥꯕ ꯌꯥꯔꯅꯦꯕ ꯃꯥꯒꯤꯗꯤ ꯑꯗꯨꯒ ꯑꯒꯤ ꯏꯆꯦꯅ ꯆꯥꯕꯗꯨ ꯅꯠꯇꯕ ꯍꯩꯀꯨꯒꯤ ꯑꯃꯁꯨ ꯑꯩꯅ ꯁꯦꯝꯃꯦꯕ ꯑꯩꯏꯁꯦ ꯑꯗꯣ ꯍꯩꯀꯨꯒꯤꯁꯦ ꯑꯩꯅ ꯑꯅꯤ ꯊꯣꯛꯅ ꯁꯦꯝꯃꯦꯕ ꯑ ꯑꯃꯅ ꯍꯥꯏꯗꯤ ꯀꯪꯅ ꯀꯩꯁꯨꯝꯇ ꯌꯥꯎꯗꯕꯤꯗꯣ ꯁꯦꯝꯃꯦꯕꯀꯣꯠ ꯑꯗꯨꯒ ꯑ ꯁꯦꯝꯒꯦ ꯍꯥꯏꯔ ꯀꯥꯟꯗ ꯑꯩꯈꯣꯏ ꯍꯩꯀꯨꯁꯦ ꯍꯦꯛꯑꯒ ꯆꯥꯝꯊꯣꯛꯄꯤꯔꯅꯤ ꯐꯖꯅ ꯑꯗꯨꯒ ꯇꯪꯈꯥꯏ ꯈꯥꯏꯗꯣꯛꯄꯤꯔꯅꯤꯗꯅ ꯃꯥꯒꯤꯁꯦ ꯈꯥꯏꯗꯣꯛꯄꯤꯔꯒ ꯈꯥꯏꯗꯣꯛꯑ ꯃꯇꯨꯡꯗ ꯃꯥꯁꯦ ꯁꯥꯗ ꯈꯔ ꯀꯪꯍꯜꯂꯅꯤ ꯅꯣꯡꯃ ꯑꯃꯨꯛ ꯐꯥꯎꯔꯅꯤ ꯑꯗꯨꯒ ꯊꯨꯝꯁꯦ ꯊꯨꯝꯒ ꯃꯣꯔꯣꯛ ꯑꯁꯨꯕꯗꯣ ꯑꯗꯨ ꯌꯥꯝꯗꯕꯤꯗ ꯈꯤꯇꯪ ꯍꯥꯞꯄꯒ ꯇꯣꯠꯄꯤꯔꯒ ꯃꯥꯁꯦ ꯅꯨꯡꯁꯥꯗ ꯀꯪꯗ꯭ꯔꯤꯕꯐꯥꯎ ꯐꯧꯗꯣꯏꯅꯦꯕ ꯐ ꯍꯥꯏꯗꯤ ꯄꯨꯂꯞ ꯇꯥꯁꯟꯅꯔꯒ ꯐꯧꯔꯁꯤꯗꯤ ꯃꯥꯗꯣ ꯀꯪꯉꯕꯁꯨ ꯇꯞꯄꯦꯕ ꯑꯗꯒꯤ ꯂꯣꯏꯅ ꯍꯥꯏꯗꯤ ꯃꯔ ꯃꯔꯣꯟ ꯂꯣꯏꯁꯤꯟꯅꯔꯒ ꯐꯧꯔꯗꯤ ꯀꯔꯤ ꯑꯩꯈꯣꯏꯒꯤ ꯀꯣꯛꯐꯥꯏꯒꯥꯛꯁꯜꯂꯛꯄꯗꯣ ꯑꯗꯨꯃꯥꯏꯅꯁꯨ ꯑꯣꯏꯌꯦꯕꯀꯣ ꯑꯗꯨꯅ ꯐꯖꯅ ꯀꯣꯟꯅꯄꯥꯛ ꯝꯗ ꯁꯟꯇꯣꯛꯑꯒ ꯐꯧꯕꯤꯔꯦꯗꯅ ꯑꯗꯨꯏꯗꯤ ꯑꯗꯣ ꯊꯨꯅꯁꯨ ꯀꯪꯉꯦ ꯀꯪꯉꯁꯨ ꯍꯥꯏꯗꯤ ꯀꯪꯕꯗ ꯊꯨꯔꯦꯗꯅ
ꯎꯝ
ꯑꯗꯣ ꯑꯗꯨꯃꯥꯏꯅ ꯇꯧꯋꯦ ꯑꯀ ꯑꯗꯨꯃꯥꯏꯅ ꯁꯦꯝꯃꯦ ꯑꯀꯪꯕꯁꯤꯅ ꯑꯗꯒꯤ
ꯑꯣ ꯑꯣ
ꯐꯨꯠꯂꯒ ꯁꯦꯝꯕꯁꯤꯅ ꯏꯆꯦ ꯈ ꯈꯩꯀ꯭ꯔꯨꯁꯦ ꯑꯩꯈꯣꯏ ꯏꯁꯤꯡꯁꯤꯗ ꯐꯨꯠꯄꯤꯔꯅꯤꯗꯅ ꯍꯥꯏꯅꯤꯡ ꯀꯥꯄꯣꯛꯆꯕ ꯑꯗꯨꯗꯨꯒ ꯑꯩꯈꯣꯏꯒꯤ ꯁꯤꯡꯁꯤꯗ ꯆꯤꯅꯤꯁꯦ
ꯎꯝ
ꯍꯥꯞꯄꯤꯤꯔꯒ ꯆꯤꯅꯤ ꯃꯍꯤꯁꯤꯗ ꯍꯩꯀꯨꯁꯦ ꯐꯨꯠꯂꯒ ꯑꯩꯈꯣꯏꯒꯤ ꯃꯣꯔꯣꯛ ꯈꯤꯇꯪ ꯌꯥꯝꯗꯕꯤꯗ ꯍꯥꯏꯗꯤ ꯃꯥꯒꯤ ꯑꯊꯨꯝꯕꯗꯣ ꯀꯩꯅꯣ ꯇꯧꯅꯕ ꯈꯤꯇꯪ ꯍꯥꯞꯄꯤꯔꯅꯤꯗꯅ ꯑꯗꯨꯗꯨꯒ ꯉꯥꯏꯍꯥꯛ ꯁꯧꯍꯜꯂꯒ ꯃꯨꯜꯂꯦ ꯍꯥꯏꯗꯤ ꯈꯔ ꯌꯥꯝ ꯀꯟꯅꯁꯨ ꯄꯦꯠꯇꯕ ꯌꯥꯝ ꯀꯟꯅꯁꯨ ꯀꯟꯗꯕ ꯇꯥꯡ ꯑꯃ ꯂꯩꯕꯗꯣ ꯑꯗꯨꯗ ꯂꯧꯊꯣꯛꯄꯤꯔꯛꯏ ꯃꯥꯒꯤ ꯍꯥꯏꯗꯤ ꯃꯍꯤ ꯃꯍꯤꯗꯨꯗꯒꯤ ꯂꯧꯊꯣꯛꯄꯤꯔꯛꯑꯅꯤꯗꯅ ꯑꯗꯨꯒ ꯃꯥꯁꯨ ꯍꯥꯏꯗꯤ ꯀꯪꯍꯜꯂꯅꯤ ꯃꯥꯁꯨ ꯍꯥꯏꯗꯤ ꯃꯥꯒꯤ ꯃꯇꯨꯗꯣ ꯂꯥꯡꯁꯤꯜꯍꯜꯂꯒ ꯀꯪꯍꯜꯂꯒ ꯑꯗꯨꯝ ꯍꯥꯏꯗꯤ ꯀꯧꯇꯥꯗ ꯑꯗꯨꯝ ꯍꯥꯞꯄꯒ ꯑꯗꯨꯝ ꯐꯅ ꯀꯨꯏꯅ ꯑꯗꯨꯝ ꯀꯨꯏꯅ ꯊꯝꯕ ꯌꯥꯏꯑꯕ
ꯎꯝ
ꯃꯣ ꯍꯩꯀꯨꯒꯤꯗꯨꯁꯨ ꯅꯣꯡꯃ ꯂꯥꯛꯑꯒ ꯆ ꯆꯂꯦ
ꯑꯣ ꯌꯥꯏꯌꯦ ꯌꯥꯏꯌꯦ ꯑꯁ ꯑꯩ ꯅꯪ ꯁꯦꯝꯕꯗꯣ ꯌꯥꯝ ꯍꯥꯎꯋꯦꯕꯀꯣ ꯑꯗꯨꯒꯤ ꯁꯨꯝ ꯈꯪꯅꯤꯡꯕ ꯍꯥꯏꯇꯥꯔꯦ ꯑꯗꯣ ꯑꯇꯣꯞꯄꯁꯤꯡꯒꯤ ꯇꯤ ꯀꯃꯥꯏ ꯀꯃꯥꯏꯅ ꯇꯧꯒꯦ ꯍꯥꯏꯗꯤ ꯂꯩꯗꯅ ꯍꯩꯇꯨꯞ ꯀꯩꯀꯥ ꯑꯩꯈꯣꯏꯒꯤ ꯍꯩꯅꯤꯡ ꯀꯩꯀꯥꯁꯦ
ꯑꯣ ꯍꯩꯇꯨꯞꯀꯨꯝꯕ ꯍꯩꯅꯤꯡꯒꯨꯝꯕꯁꯤꯁꯨ ꯃꯣꯏꯁꯦ ꯍꯥꯏꯗꯤ ꯍꯩꯇꯨꯞꯁꯤꯅ ꯑꯩꯈꯣꯏꯒꯤ ꯎꯝ ꯐꯖꯅ ꯆꯥꯝꯊꯣꯛꯄꯤꯔꯒ ꯃꯥ ꯄꯥ ꯄꯥꯅ ꯁꯣꯏꯕꯤꯗꯅ ꯁꯣꯏꯔꯒ ꯑꯩꯈꯣꯏꯒꯤ ꯊꯥꯎ ꯑꯌꯤꯡꯕ ꯅꯠꯇꯕ ꯑꯍꯤꯡꯕ ꯅꯠꯇꯕ ꯑꯉꯧꯕꯁꯦ ꯑꯁꯥꯕꯁꯦ ꯁꯤꯗꯩꯁꯤꯗ ꯊꯨꯝ ꯑꯗꯒꯤ ꯃꯣꯔꯣꯛ ꯑꯗꯨꯒ ꯀꯔꯤ ꯃꯥ ꯀꯔꯤ ꯀꯔꯤ ꯊꯣꯏꯗ꯭ꯔꯤꯡ ꯑꯗꯨꯒꯕꯁꯦ ꯍꯥꯏꯗꯤ ꯊ ꯁꯥꯕꯨꯡ ꯁꯥꯕꯨꯡ ꯇꯧꯕꯁꯤꯗ ꯍꯩꯇꯨꯞꯇꯨꯅꯦ ꯑꯗꯨꯗꯨꯒ ꯍꯧꯖꯤꯛꯀꯤ ꯃꯆꯜꯁꯤꯡꯗꯣ ꯑꯗꯨꯗꯨꯒ ꯍꯥꯞꯆꯤꯜꯂꯒ ꯑꯗꯨꯝ ꯊꯝꯃꯒ ꯃꯥꯗꯤ ꯑꯗꯨꯝꯗꯤ ꯅꯣꯡꯃꯒꯨꯝ ꯅꯤꯅꯤꯒꯨꯝꯕ ꯊꯝꯃꯒ ꯑꯗꯨꯝ ꯆꯥꯕ ꯌꯥꯔꯦꯕ ꯑꯗꯨꯝ ꯍꯥꯏꯅꯤꯡꯁꯨ ꯆꯞ ꯃꯥꯟꯅꯩ ꯍꯥꯏ ꯍꯥꯏꯅꯤꯡꯕꯁꯨ ꯃꯥꯁꯨ ꯑ ꯍꯥꯏꯅꯤꯡꯗꯣ ꯑꯩꯈꯣꯏꯅ ꯍꯥꯏꯗꯤ ꯃꯄꯨꯝ ꯑꯣꯏꯅ ꯁꯦꯝꯅꯤꯡꯉꯁꯨ ꯑꯗꯒꯤ ꯇꯪꯈꯥꯏ ꯑꯣꯏꯅ ꯇꯥꯊꯣꯛꯑꯒ ꯁꯦꯝꯅꯤꯡꯉꯁꯨ ꯑꯗꯨꯝ ꯍꯥꯏꯗꯤ ꯍꯩꯇꯨꯞꯇ ꯁꯦꯝꯈꯤꯕꯁꯦ ꯁꯨꯃꯥꯏꯅ ꯆꯞ ꯃꯥꯟꯅꯅ ꯑꯗꯨꯝ ꯁꯤꯅꯦꯕ
ꯎꯝ
ꯑꯗꯣ ꯑ ꯑꯩꯁꯨ ꯍꯥꯏꯗꯤ ꯑꯇꯣꯞꯄ ꯑꯝꯄ꯭ꯔꯥ ꯑꯗꯒꯤ ꯑꯇꯩ ꯑꯇꯩꯁꯨ ꯑꯩꯁꯦ ꯁꯦꯝꯒꯦꯅꯕꯨꯗꯤ ꯈꯜꯂꯦ ꯑꯗꯣ ꯍꯥꯏꯕꯗꯤ ꯑꯆꯥꫪꯁꯤꯗꯤ ꯃꯌꯥꯝꯅꯁꯨ ꯑꯗꯨꯝ ꯄꯥꯝꯅꯩꯗꯅ
ꯎꯝ
ꯑꯗꯨꯗꯨꯅ ꯃꯈꯜ ꯃꯈꯜ ꯑꯗꯨꯝ ꯁꯦꯝꯒꯦꯅ ꯈꯂꯜꯂꯤ ꯁꯦꯝ ꯁꯦꯝꯕꯨꯗꯤ ꯁꯦꯝꯗ꯭ꯔꯤ ꯍꯧꯖꯤꯛ ꯑꯩꯅ ꯈꯔ ꯑꯩꯅ ꯈꯔ ꯁꯦꯝꯖꯕꯗꯨꯅꯦꯕꯀꯣ ꯍꯥꯏꯔꯤ ꯑꯗꯣ ꯃꯈꯥ ꯇꯥꯅ ꯑꯗꯨꯝ ꯆꯝꯄ꯭ꯔꯥ ꯒꯨꯝꯕ ꯀꯩꯒꯨꯝꯕꯁ ꯁꯦꯝꯒꯦꯅꯕꯨꯗꯤ ꯈꯜꯂꯤ
ꯍꯣꯏ ꯌꯥꯏꯌꯦ ꯅꯪꯒꯤꯗꯣ ꯑꯗꯨꯝ ꯑ ꯍꯥꯏꯗꯤ ꯀꯩꯅꯣ ꯇꯧꯕ ꯌꯥꯏꯑꯕ ꯑꯗꯨꯝ ꯃꯥꯔꯀꯦꯠꯇ ꯊꯥꯗꯣꯛꯄ ꯌꯥꯅꯕꯀꯣ ꯐꯖꯅ ꯑꯗꯨꯝ ꯁꯦꯝꯕ ꯌꯥꯅꯦꯕ ꯍꯥꯏꯗꯤ ꯅꯪꯒꯤ ꯌꯥꯝ ꯍꯥꯎꯋꯦꯕꯀꯣ ꯑꯗꯨ ꯃꯤꯅ ꯄꯥꯃꯤꯅꯅꯦꯕ ꯑꯗꯨꯅ ꯑꯇꯣꯞ ꯑꯇꯣꯞꯄꯁꯤꯡꯁꯨ ꯑꯗꯨꯝ ꯁꯦꯝꯃꯒꯅꯦ ꯃꯥꯔꯀꯦꯠꯇ ꯊꯥꯗꯣꯛꯅꯕ ꯇꯧꯋꯣ ꯅꯪꯒꯤꯗꯣ
ꯍꯣꯏ ꯑꯗꯨ ꯑꯩꯒꯤꯁꯦ ꯒꯤ ꯍꯥꯟꯅꯒꯤ ꯑꯁꯦꯡꯕ ꯈꯔ ꯂꯩꯔꯤꯁꯤꯕꯨꯗꯤ ꯑꯗꯨꯝ ꯃꯥꯔꯀꯦꯠꯇ ꯊꯥꯕꯨꯗꯤ ꯊꯥꯏꯌꯦꯕꯀꯣ ꯑꯗ ꯌꯨꯝꯗꯁꯨ ꯈꯔ ꯊꯝꯃꯦ ꯍꯥꯏꯗꯤ ꯌꯨꯝꯗꯁꯨ ꯑꯗꯨꯝ ꯃꯤ ꯂꯥꯛꯄꯅꯤꯅ ꯑꯗꯨꯝ ꯍꯥꯏꯗꯤ ꯆꯥꯕ ꯃꯤꯗꯣ ꯂꯥꯛꯄꯅꯤꯅ ꯑꯩꯁꯨ ꯌꯨꯝꯗ ꯈꯔ ꯊꯝꯃꯦ ꯑꯗꯨꯗꯨꯒ ꯈꯔ ꯑꯝꯅ ꯃꯥꯔꯀꯦꯠꯇ ꯊꯥꯗꯣꯛꯑꯦ
ꯎꯝ
ꯑꯗꯨꯝ ꯁꯤꯁꯨ ꯑꯗꯨꯝ ꯀꯥꯟꯅꯕ ꯖꯠ
ꯍꯣꯏ ꯀꯥꯟꯅꯕꯅꯦ ꯑꯩꯈꯣꯏꯒꯤ ꯑꯗꯨꯝ ꯑꯩꯈꯣꯏꯒꯤ ꯏꯃꯨꯡꯒꯤ ꯑꯋꯥꯠ ꯑꯄꯥ ꯁꯨꯝ ꯃꯦꯟꯅꯕ ꯑꯗꯨꯝ ꯀꯣꯟꯅꯕꯅꯦꯕꯀꯣ ꯑꯩꯈꯣꯏꯅ ꯐꯖꯅ ꯁꯦꯝ ꯁꯥꯗꯅ ꯇꯧꯔꯗꯤ ꯃꯤꯁꯤꯡꯅ ꯄꯥꯝꯅꯔꯗꯤ ꯗꯤꯃꯥꯟ ꯂꯩꯕ ꯍꯥꯏꯗꯤ ꯑ ꯃꯤꯅ ꯌꯥꯝ ꯗꯤꯃꯥꯟ ꯂꯩꯕ ꯑꯣꯏꯔꯗꯤ ꯀꯣ ꯑꯗꯨꯝ ꯐꯖꯅ ꯑꯩꯈꯣꯏ ꯑꯩꯉꯣꯟꯗꯒꯤ ꯐꯖꯅ ꯄꯨꯊꯣꯛꯄ ꯉꯝꯕꯅꯦꯕ
ꯎꯝ
ꯑꯗꯣ ꯅꯪꯒꯤꯗꯣ ꯃꯤꯅ ꯌꯥꯝ ꯄꯥꯝꯅꯅꯤ ꯑꯩ ꯈꯪꯉꯦꯕ ꯍꯥꯏꯗꯤ ꯆꯥꯕꯗꯅꯦ ꯌꯥꯝ ꯍꯥꯎꯋꯦꯕꯀꯣ ꯑꯗꯨꯅ ꯃꯥꯔꯀꯦꯠꯇꯁꯨ ꯊꯥꯗꯣꯛꯄ ꯉꯝꯅꯉꯥꯏꯒꯤ ꯑꯗꯒꯤ ꯃꯥꯒꯤ ꯀ꯭ꯋꯥꯂꯤꯇꯤ ꯇꯤ ꯀꯩꯀꯥ ꯃꯦꯟꯇꯦꯟ ꯇꯧꯅꯕ ꯐꯖꯅ ꯑꯩꯈꯣꯏꯒꯤ ꯅꯨꯡꯁꯥꯗ ꯐꯧꯕꯤꯕ ꯈꯣꯠꯄꯤꯕꯁꯤꯡꯅ ꯐꯖꯅ ꯆꯦꯛꯁꯤꯟ ꯆꯦꯛꯁꯤꯟꯅ ꯇꯧꯋꫭꯕ
ꯎꯝ
ꯑꯗꯨꯃꯥꯏꯅ ꯇꯧꯕꯗꯣ ꯌꯥꯝ ꯐꯩꯌꯦ ꯑꯗꯣ ꯑꯇꯣꯞ ꯑꯇꯣꯞꯄ ꯀꯔꯤ ꯀꯔꯤꯗꯤ ꯍꯩꯒꯦ ꯅꯪ ꯁꯨꯝ ꯁꯦꯝꯕꯗ ꯑꯩꯅ ꯁꯨꯝ ꯎꯕꯗ ꯃꯤ ꯑꯇꯣꯞꯄꯁꯤꯡꯅ ꯁꯦꯝꯅꯕꯗꯤ ꯀꯤꯍꯣꯝꯒꯤꯒ ꯁꯦꯝꯅꯕ ꯎꯏꯕꯀꯣ
ꯑꯗꯨꯒꯨꯝꯕꯒꯤ ꯑꯥꯏꯗꯤꯌꯥꯗꯤ ꯂꯩꯕ꯭ꯔꯣ ꯅꯠꯇ꯭ꯔꯒ ꯁꯨꯝ ꯑꯇꯩ ꯑꯇꯩ ꯑꯇꯣꯞ ꯄ ꯀꯔꯤ ꯀꯔꯤꯒꯤꯗꯤ ꯅꯪꯒꯤ ꯑꯥꯏꯗꯤꯌꯥ ꯂꯩꯒꯦ
ꯑ ꯑꯩꯖꯤ ꯏꯆꯦ ꯀꯤꯍꯣꯝꯒꯤꯁꯦ ꯑ ꯁꯤꯗꯗꯤ ꯁꯦꯝꯗꯤ ꯁꯦꯝꯗ꯭ꯔꯤ ꯀꯣ ꯑꯩꯖ ꯇ꯭ꯔꯥꯏ ꯇꯧꯒꯦꯗꯤ ꯈꯜꯂꯤ ꯑꯗꯣ ꯑ ꯑꫭ ꯍꯥꯏꯗꯤ ꯁꯦꯝꯗ꯭ꯔꯤꯕꯅꯤꯅ ꯇꯥꯒꯗ꯭ꯔ ꯇꯥꯔꯣꯏꯗ꯭ꯔꯗꯤ ꯈꯪꯗꯦ ꯑꯗꯣ ꯁꯦꯝꯒꯦꯅ ꯕꯨꯗꯤ ꯇꯧꯔꯤꯕꯔꯤꯕꯀꫭ ꯏꯆꯦ ꯑꯗꯣ ꯑ ꯁꯦꯝꯃꯀꯥꯟꯗ ꯅꯨꯃꯤꯠꯁꯤꯗ ꯃꯍꯥꯎ ꯑꯗꯨꯝ ꯌꯦꯡꯍꯟꯒꯦ ꯑꯗꯨꯁꯨ ꯈꯜꯂꯝꯕꯅꯦ ꯑꯩꯁꯦ ꯑꯗꯣ ꯑꯥ ꯑꯩꯁꯦ ꯀꯤꯍꯣꯝꯒꯨꯝꯕ ꯑꯗꯒꯤ ꯇꯔ ꯃꯨꯖꯔꯒꯨꯝꯕꯁꯦ ꯑꯗꯨꯝ ꯏꯆꯦ ꯃꯤꯅ ꯁꯦꯝꯕ ꯌꯥꯏꯅ ꯍꯥꯏꯌꯦꯕꯀꯣ
ꯎꯝ
ꯑꯗꯣ ꯑꯩꯁꯨ ꯑꯝꯇꯕꯨꯗꯤ ꯁꯦꯝꯖꯣꯏ ꯇꯔ ꯖꯁꯦ ꯑꯗꯣ ꯃꯊꯪ ꯑꯩꯖ ꯑꯝꯇ ꯁꯦꯝꯃꯒ ꯌꯦꯡꯁꯤꯔꯥꯅ ꯈꯜꯂꯝꯃꯤꯅꯤ
ꯎꯝ ꯌꯥꯏ ꯌꯥꯏ ꯁꯃꯗ ꯆꯣꯔꯐꯣꯟꯒꯨꯝꯕꯒꯤ ꯑꯆꯥꯔꯗꯤ ꯁꯦꯝꯈ꯭ꯔꯕ꯭ꯔꯣꯅ
ꯁꯦꯝꯈ꯭ꯔꯦ ꯏꯆꯦ ꯆꯣꯔꯣꯐꯣꯟꯁꯦ ꯑꯗꯣ ꯍꯧꯖꯤꯛ ꯍꯥꯏꯔꯤ ꯆꫭꯔꫭꯐꫭꯟ ꯍꯥꯏꯗꯤ ꯃꯥꯒꯤ ꯃꯥꯒꯤ ꯃꯇꯝꯗꯣ ꯑꯗꯨꯝꯀꯥꯟꯗ ꯅꯠꯇ꯭ꯔꯗꯤ ꯃꯥꯁꯦ ꯄꯥꯛꯅꯁꯨ ꯐꯪꯒꯟꯕꯦꯗꯅ ꯑꯗꯨꯗꯨꯅ ꯎꯝ ꯁꯦꯝꯃꯦ ꯃꯥꯒꯤꯁꯨ ꯑ ꯍꯥꯏꯗꯤ ꯐꯨꯠꯇꯣꯛꯑꯁꯨ ꯁꯦꯝꯃꯦ ꯑꯗꯒꯤ ꯍꯤꯡꯅꯁꯨ ꯁꯦꯝꯃꯦ
ꯎꯝ
ꯑꯗꯨꯝ ꯃꯈꯟ ꯃꯈꯟꯅꯤꯗ ꯏꯆꯦ ꯍꯥꯏꯗꯤ ꯑ ꯏꯁꯇꯣꯔꯣ ꯐꯣꯟꯒꯤꯁꯨ ꯑꯩꯈꯣꯏꯒꯤ ꯐꯖꯅ ꯇꯐꯣꯣꯟꯁꯦ ꯆꯥꯝꯊꯣꯛꯄꯤꯔꯒ ꯄꯥꯅ ꯄꯥꯅ ꯁꯣꯏꯕꯤꯔꯒ ꯊꯨꯝ ꯃꯣꯔꯣꯛ ꯑꯗꯒꯤ ꯊꯥꯎ ꯇꯣꯠꯁꯤꯟꯕꯤꯔꯒ ꯃꯥꯁꯨ ꯅꯨꯡꯁꯥꯁꯤꯗ ꯈꯤꯇꯪ ꯍꯥꯏꯗꯤ ꯈꯔ ꯀꯨꯏꯅ ꯐꯧꯕꯕꯤꯔ ꯅꯨꯃꯤꯠ ꯃꯔꯤꯅꯤ ꯃꯉꯥꯅꯤꯃꯨꯛ ꯍꯥꯏꯗꯤ ꯃꯥꯒꯤ ꯈꯔ ꯄꯠꯊꯔꯛꯄ ꯀꯥꯟꯒꯤꯗꯣ
ꯎꯝ
ꯑꯗꯨꯒ ꯑꯗꯨꯝ ꯑꯆꯥꯔꯒꯨꯝꯕꯗꯩꯁꯦ ꯍꯥꯏꯗꯤ ꯊꯣꯏꯗꯤꯡ ꯑꯁꯨꯝ ꯕꯒꯨꯝꯕ ꯍꯥꯞꯕꯁꯤꯁꯨ ꯑꯗꯨꯝ ꯍꯥꯎꯗꯅ ꯑꯗꯨꯅ ꯈꯔ ꯑꯗꯨꯝ ꯍꯥꯞꯆꯤꯟꯕꯤꯕ ꯁꯤꯁ
ꯊꯣꯏꯗ꯭ꯔꯤꯡ ꯑꯁꯨꯄꯁꯦ ꯍꯧꯖꯤꯛꯀꯤ ꯁꯦꯝꯕ ꯍꯦꯛ ꯍꯧꯕ ꯅꯨꯃꯤꯠꯁꯤꯗꯒꯤ ꯑꯗꯨꯝ ꯍꯥꯞ ꯇꯣꯏꯔꯥ ꯅꯠꯇ꯭ꯔꯒ ꯑ ꯀꯣꯟꯅ ꯆꯦꯔꯪꯗꯣ ꯄꯦꯛꯀꯤꯡ ꯇꯧꯔꯝꯗꯥꯏꯁꯦ ꯆꯥꯏꯕ꯭ꯔꯥ ꯀꯃꯥꯏꯅ ꯇꯧꯒꯦ
ꯏꯆꯦ ꯃꯥꯁꯦ ꯄꯦꯛꯀꯤꯡ ꯇꯧꯔꯝꯕ ꯍꯥꯏꯁꯦ ꯁꯤꯗꯁꯨ ꯁꯤꯗ ꯑꯣꯏꯅ ꯆꯥꯏꯌꯦ ꯑꯩꯒꯤ ꯑꯣꯏꯅꯗꯤ ꯑꯗꯣ ꯑ ꯃꯤꯅ ꯁꯦꯝꯕꯗꯤ ꯀꯃꯥꯏꯅ ꯇꯧꯕꯅꯣꯗꯤ ꯈꯪꯗꯦ ꯑꯗꯣ ꯑꯩꯒꯤ ꯑꯣꯏꯅꯗꯤ ꯍꯥꯏꯗꯤ ꯄꯦꯛꯀꯤꯡ ꯇꯧꯔꯝꯗꯥꯏꯒꯨꯝꯕꯗꯅ ꯑꯣꯏꯅ ꯆꯥꯏꯌꯦꯕ ꯍꯥꯏꯕꯗꯤ ꯉꯜꯂꯤꯉꯩꯗ ꯍꯥꯞꯆꯤꯟꯈ꯭ꯔꯗꯤ ꯃꯥꯒꯤ ꯃꯍꯤ ꯀꯩꯀꯥ ꯊꯣꯔꯛꯄꯗꯨꯒ ꯀꯩꯀ ꯍꯥꯏꯗꯤ ꯊꯣꯏꯗ꯭ꯔꯤꯡꯗꯣ ꯂꯣꯏꯅ ꯀꯩꯅꯣ ꯇꯧꯈ꯭ꯔꯅꯤꯗꯅ
ꯎꯝ
ꯑꯗꯨꯗꯨꯅ ꯄꯦꯛꯀꯤꯡ ꯇꯧꯔꯝꯗꯥꯏꯗ ꯑꯩꯅ ꯍꯥꯞꯄꯦ ꯑꯩꯒꯤ ꯑꯣꯏꯅꯗꯤ
ꯑꯣ ꯑꯗꯨꯃꯥꯏꯅ ꯍꯥꯞꯄꯦꯕꯀꯣ ꯂꯩꯗꯤ
ꯑꯗꯨ
ꯁꯨꯝ ꯑꯍꯥꯟꯕ ꯅꯨꯃꯤꯠꯀꯤ ꯁꯦꯝꯕꯗꯨꯗ ꯑꯗꯨꯝ ꯍꯥꯞꯄ꯭ꯔꯥ ꯍꯥꯏꯅ ꯈꯟꯕ ꯍꯥꯏꯇꯥꯔꯦ
ꯑꯗꯣ ꯏꯆꯦꯕꯨ ꯍꯧꯖꯤꯛ ꯀꯩꯗꯧꯔꯕꯝꯅꯤ
ꯑꯩꯁꯦ ꯁꯨꯝ ꯐꯝꯃꯝꯕꯅꯦ ꯅꯪ ꯀꯩꯅꯣ ꯇꯧꯕ ꯅꯪꯒꯤ ꯑꯆꯥꯥꯔꯒꯤ ꯃꯇꯥꯡꯗꯣ ꯁꯨꯝ ꯍꯪꯒꯦꯅ